ꯎꯝ ꯍꯜꯂꯣ ꯇꯥꯏꯌꯦ ꯇꯥꯏꯌꯦ꯫
ꯊꯦꯡꯉꯤꯍꯦ
ꯊꯦꯡꯕ꯭ꯔꯣ ꯑꯁ ꯑꯩꯗꯤ ꯁꯠ ꯁꯠ ꯄꯥꯏꯈꯠꯄꯣ ꯈꯟꯕ ꯍꯥꯏꯗꯤ꯫
ꯍꯥ꯫
ꯑꯩꯗꯤ ꯌꯥꯝ ꯊꯨꯅ ꯄꯥꯏꯈꯠꯂꯦꯅ ꯈꯜꯂꯤꯕ꯫ ꯊꯦꯡꯉꯤ ꯍꯥꯏ ꯑꯁ꯫ ꯎꯝ ꯀꯥꯏ ꯏꯀꯥꯏ ꯀꯣ
ꯍꯥ
ꯏꯀꯥꯏꯕ ꯑꯗꯨꯃꯥꯏꯅ ꯍꯥꯏꯅꯣ꯫
ꯀꯥꯏꯗ꯭ꯔꯗꯤ꯫
ꯑꯗꯨꯝ ꯄꯥꯏꯌꯣ ꯉꯥꯛꯇ ꯑꯩ ꯀꯩꯅꯣꯃ ꯁꯤꯀꯦꯟ ꯃꯉꯥꯗꯪ ꯄꯥꯏꯌꯣꯀꯣ꯫
ꯀ꯭ꯔꯤꯅꯣ꯫
ꯀꯨꯅꯣ ꯑꯗꯨꯝ ꯄꯥꯏꯌꯣ ꯑꯝꯇ ꯑꯩ ꯀꯩꯅꯣꯝ ꯁꯤꯒꯦ꯫
ꯍꯨꯝ꯫ ꯊꯨꯋꯣ꯫
ꯌꯦꯔꯥ ꯍꯦꯔꯥ꯫
ꯊꯨꯋꯣ ꯊꯨꯋꯣ ꯑꯁ꯫
ꯎꯝ ꯇꯥꯕ꯭ꯔꯣ꯫
ꯎꯝ꯫
ꯆꯥꯛ ꯆꯥꯔꯕꯣ꯫
ꯍꯧꯖꯤꯛ ꯄꯣ
ꯑꯌꯨꯛꯀꯤ ꯍꯥꯏꯕ꯫
ꯆꯥꯔꯦ
ꯀꯩ ꯢꯟꯁꯥꯡ ꯆꯥꯔꯦ꯫
ꯅꯪ ꯆꯥ
ꯍꯥ
ꯑꯍꯥꯎꯕ ꯆꯥꯑꯦꯕ꯫
ꯑꯍꯥꯎ ꯑꯍꯥꯎ ꯉꯥꯛꯇ ꯆꯥ ꯂꯩꯔꯦꯅꯦ ꯅꯪꯗꯤ ꯀꯣ꯫
ꯅꯪꯗꯤ꯫
ꯆꯥꯗ꯭ꯔꯤꯗ ꯑꯩ ꯍꯧꯒꯠꯄꯗꯥ ꯉꯥꯏꯔꯤ ꯑꯃꯨꯛ ꯇꯨꯝ
ꯀꯩꯒꯤꯅꯣ ꯊꯦꯡꯅ ꯍꯧꯒꯠꯄꯗꯣ꯫
ꯈꯪꯂꯦ ꯊꯕꯛ ꯂꯩꯇꯕꯒꯤ꯫
ꯐꯩꯌꯦ ꯐꯩꯌꯦ꯫
ꯊꯕꯛ ꯂꯩꯗꯕꯒꯤ ꯇꯨꯝꯕ꯫ ꯎꯝ ꯎꯝ ꯀꯩꯗꯧ ꯂꯩꯔꯤꯅꯣ ꯅꯪꯗꯤ꯫
ꯊꯤ ꯐꯥꯢꯔꯒ ꯂꯩꯕ꯫
ꯑꯁ ꯀꯌꯥꯔꯛ ꯁꯨꯔꯦ ꯉꯁꯤꯒꯤ꯫
ꯇꯔꯥ ꯁꯨꯔꯦ꯫
ꯀꯨꯟ ꯁꯨꯍꯜꯂꯣ꯫
ꯁꯨꯍꯟꯒꯦ ꯍꯣꯏ꯫
ꯁꯨꯍꯜꯂꯀꯥꯟꯗ ꯄꯥꯎ ꯍꯥꯏꯕꯤꯔꯛꯑꯣꯀꯣ
ꯌꯥꯔꯦ ꯋꯥꯔꯤꯗꯤ ꯆꯩ ꯆꯥꯅꯤꯡꯕ꯭ꯔꯥ꯫
ꯃꯤ ꯑꯝ ꯅꯣꯡꯃꯗ ꯀꯨꯟ
ꯅꯪꯗꯤ ꯐꯥꯏꯗ꯭ꯔꯣ
ꯑꯩ ꯐꯥꯏꯗꯤ ꯐ ꯑꯗꯨꯣꯏ ꯐꯥꯎꯗꯤ ꯁꯨꯗꯤ
ꯀꯌꯥꯥ ꯐꯥꯏꯒꯦ ꯅꯣꯡꯃꯒꯤ
ꯌꯥꯝꯂꯨꯕꯗ ꯑꯍꯨꯝ ꯑꯅꯤ
ꯐꯣꯏ ꯑꯩ ꯄꯨꯡ ꯅꯨꯡꯉꯥꯏꯇꯕꯗ
ꯐꯥꯏ ꯇꯖꯤ ꯀ ꯄꯂ ꯅꯊꯣ ꯐꯤꯐꯥꯏ ꯄꯁꯨ ꯃꯤꯑꯣꯏꯕꯒꯤ ꯍꯧꯅ ꯁꯥꯅꯦꯕ ꯑꯗꯨꯗꯤ ꯏꯀꯥꯏꯅꯦꯅ ꯂꯩꯇꯦ ꯅꯠꯇ꯭ꯔꯥ
ꯎꯝ
ꯃꯥꯅꯦ
ꯐꯤ ꯐꯥꯏꯗꯗꯤ ꯌꯥꯝ ꯆꯥꯎꯔꯝꯅꯦ
ꯁꯥꯒꯁꯦꯀꯣ ꯌꯥꯝ ꯆꯥꯎꯔꯒ ꯆꯍꯤ ꯑꯃ ꯑꯅꯤ ꯆꯥꯔꯤꯉꯩ ꯂꯣꯏ ꯏ ꯄꯨꯡ ꯄꯈꯇꯅ ꯆꯥꯡ
ꯃꯥꯅꯦ ꯃꯥꯅꯦ
ꯁꯤꯗꯤ ꯀꯩ ꯀꯩ ꯊꯕꯛ ꯇꯧꯕꯅꯦ
ꯇꯧꯗꯦ ꯇꯨꯝꯃꯒꯂꯌꯦ
ꯇꯨꯃ ꯂꯩ ꯂꯩꯕ
ꯎꯝ
ꯍ ꯀꯩ ꯀ ꯂ ꯀꯝꯇ ꯂ ꯇ
ꯉꯍꯥꯛ ꯂꯩꯔꯤꯁꯦ ꯀꯣꯆꯤꯡ ꯆꯠꯂꯅꯤ
ꯑꯣ ꯅꯣꯏ ꯃꯅꯥ ꯇꯔꯣ
ꯑ
ꯑꯣ ꯀꯩꯅꯦ ꯁꯨꯡ ꯀꯌꯥꯗ ꯂꯣꯏꯗꯣꯏꯕ ꯑꯗꯨꯒ
ꯁꯚꯦꯟ
ꯊꯗꯤ ꯃꯦ
ꯀꯩꯕꯅꯣ
ꯑꯗꯨꯅ ꯕꯔ꯭ꯖꯤꯜꯒ ꯖꯄꯥꯟ
ꯎꯝ
ꯑꯗꯨꯗꯤ ꯐꯖꯕꯅꯦ
ꯄꯨꯡ ꯀꯌꯥꯗ ꯂꯩꯕ꯭ꯔꯥ
ꯇ ꯊꯠꯔ
ꯎꯝ
ꯑꯅꯤꯃꯛ ꯁꯄꯣꯔꯠ ꯇꯧꯅꯤꯡꯉꯦꯅꯦ
ꯇꯑꯣ ꯇꯎꯣ
ꯍꯥꯏꯁꯤ ꯖꯄꯥꯟꯕꯨ ꯅꯨꯡꯁꯤ ꯕ꯭ꯔꯥꯖꯤꯜꯁꯨ ꯅꯨꯡꯁꯤ ꯅꯠꯇ꯭ꯔ
ꯀꯩꯒꯤ ꯅꯨꯡꯁꯤꯔꯤꯕꯅ
ꯑꯩꯗꯤ ꯑꯗꯨꯝ ꯉꯝꯍꯟꯅꯤꯡꯉꯦꯅꯅꯤꯅ
ꯑꯩꯗꯤ ꯌꯥꯝ ꯇꯅꯅꯨꯡꯁꯤꯗꯦ
ꯅꯪꯅ ꯅꯨꯡꯁꯤꯗꯤ ꯀꯅꯥ ꯑꯁ ꯑꯇꯣꯞꯄꯗꯤ ꯇꯣꯞꯄꯨꯗꯤ ꯅꯨꯡꯁꯤꯗꯦ ꯑ ꯗꯣꯏꯔꯦ ꯃꯤ ꯇꯈꯅꯤ ꯃꯤ ꯆꯅꯤꯀꯣ
ꯇꯥꯔꯁꯤꯅꯣ
ꯑꯣ ꯐꯩꯗ ꯀꯩ ꯀꯥꯏꯒ ꯅꯠꯇ꯭ꯔ ꯎ ꯑꯁꯁꯕꯗꯨ ꯂꯔꯦ
ꯁꯥꯗꯦ ꯍꯧꯖꯤꯛꯇꯤ
ꯁꯤꯗ ꯃꯌꯥꯝ ꯃꯆꯥꯁꯤꯡꯅ ꯂꯥꯛꯑꯒ
ꯃꯌꯥꯒ ꯂꯩꯕ꯭ꯔꯣ
ꯅꯕꯔꯁꯨ
ꯌꯨꯝꯗ ꯅꯠꯇ꯭ꯔꯣ
ꯌꯨꯝꯗꯅꯦ ꯭ꯔꯏꯚꯔꯁꯇꯨ ꯂꯥꯡꯕ ꯌꯨꯝ ꯊꯪꯅꯕꯗꯣ ꯑꯉꯥꯡ ꯃꯆꯥ ꯑꯉꯥꯡ ꯃꯆꯥ ꯑꯅꯤ ꯂꯩꯕꯀꯣ
ꯇꯥꯟꯊꯣꯛꯑꯣ
ꯇꯥꯟꯊꯣꯛꯄꯤꯦ ꯇꯧꯕꯅꯦ ꯃꯄꯨꯗ ꯍꯥꯏꯔꯒ ꯑꯉꯥꯡꯗꯤ ꯌꯥꯍꯧ ꯉꯜꯂꯦꯅꯀꯣ
ꯎꯝ
ꯃꯣꯏꯗꯤ ꯉꯟꯅ ꯉꯟꯅ ꯍꯧꯒꯜꯂꯦ ꯉꯟꯅ ꯉꯟꯅ ꯇꯨꯝꯃꯦ ꯑꯁ ꯑꯗꯨꯗꯒꯤꯗꯤ ꯃꯈꯣꯟꯗꯣ ꯌꯥꯝ ꯍꯧꯋꯦꯕ ꯑꯩꯈꯣꯏꯅ ꯃꯣꯏ ꯍꯧꯒꯠꯄ ꯀꯥꯟꯗ ꯑꯩꯈꯣꯏꯗꯤ ꯇꯨꯝꯃ ꯂꯩꯔꯅꯤ
ꯑꯁ ꯍꯧꯖꯤꯛ ꯑꯃꯨꯛ ꯇꯨꯝꯅꯤꯡꯉꯦ ꯑꯁ ꯀꯣꯆꯤꯡ ꯃꯇꯝ ꯂꯥꯛꯑꯗꯤ
ꯀꯌꯥ ꯆꯛꯇꯕ
ꯐꯥꯏꯚꯇ
ꯎ ꯎ ꯆꯠꯀꯗꯧꯅꯤ ꯆꯠꯀꯗꯧꯕꯅꯤ
ꯑꯁ ꯌꯥꯝꯝ ꯇꯂꯦ
ꯅꯠꯇ꯭ꯔꯒꯅ ꯑꯣꯟꯂꯥꯏꯟꯗ ꯌꯥꯎꯕ꯭ꯔꯣ
ꯌꯥꯗꯕ ꯍꯥꯏꯅꯤꯅꯦ ꯌꯥꯔꯗꯤꯦ ꯂꯧꯔꯅꯤ
ꯑꯣꯟꯂꯥꯏꯟꯗ ꯅꯪꯅ ꯇꯨꯡꯊꯣꯛꯑꯒ ꯍꯥ ꯚꯤꯗꯤꯑꯣ ꯑꯣꯟ ꯇꯧꯔꯒ ꯊꯝꯕ
ꯎꯝ ꯅꯨꯡꯁꯤꯗ ꯑꯣꯟꯂꯥꯏꯟ ꯀ꯭ꯂꯥꯁ ꯂꯧꯔꯤꯉꯩ ꯃꯇꯝꯗꯣ
ꯎꯝ ꯀꯣꯔꯣꯅꯥ ꯃꯇꯝꯗꯗꯣ
ꯑ
ꯆꯠꯊꯣꯛꯄꯁꯨ ꯌꯥꯗꯕꯗꯤ ꯑꯁ ꯅꯨꯡꯉꯥꯏꯌꯦ ꯑꯦꯛꯖꯥꯝꯒꯁꯦ ꯄꯥꯁ ꯐꯧ ꯇꯧꯗ ꯇꯧꯕꯗ
ꯎ ꯑꯩ ꯑꯗꯨ ꯃꯇꯝꯗ ꯀ꯭ꯂꯥꯁ ꯑꯦꯠ ꯀꯥꯔꯝꯅꯦ
ꯑꯣ
ꯑꯦꯔꯥꯛ ꯈꯪꯗꯦ ꯅꯥꯏꯟ
ꯑꯣ ꯑꯣ
ꯑꯦꯗꯔ ꯑꯣꯔꯝ ꯂꯩꯁꯨ ꯀꯥꯎ ꯈ
ꯁꯉꯥꯏ ꯃꯅꯤ
ꯅꯪꯗꯤ ꯒ꯭ꯔꯦꯖꯨꯋꯦꯠ ꯂꯣꯏꯔꯝꯕꯅꯤꯅ
ꯑꯩ ꯖꯤꯒꯔꯤ ꯀ ꯊꯝ ꯃ ꯀꯥꯟꯗ
ꯋꯥ ꯋꯥꯅꯄꯤ ꯅꯨꯄꯤꯗꯤ ꯊꯤꯗ꯭ꯔꯤꯀꯣ
ꯀ ꯏꯗꯦꯅꯦꯪ
ꯑꯩꯗꯤ ꯅꯨꯄꯤ ꯊꯤꯕ ꯃꯆꯥ ꯑꯅꯤ ꯑꯍꯨꯝ ꯁꯨꯕꯁꯨ ꯇꯧꯔꯛꯑꯦꯕ
ꯎꯝ
ꯑꯗꯨ ꯑꯗꯨ ꯀꯅꯦꯗ
ꯎꯝ ꯍꯧꯖꯤꯛ ꯃꯇꯝꯗꯤ ꯈꯪꯅꯨꯔꯦ ꯌꯥꯝ ꯅꯍꯥ ꯑꯣꯏꯅ ꯑꯗꯨ ꯌꯨꯝ ꯄꯥꯟꯕ ꯌꯥꯝ ꯌꯥꯎꯔꯦ
ꯎꯝ
ꯌꯥꯝ ꯅꯍꯥ ꯃꯄꯥꯒ ꯃꯆꯥꯒ ꯂꯦꯡꯒꯥ ꯑꯣꯏꯕꯕ
ꯐꯠꯇ꯭ꯔꯣ ꯑꯗꯨꯅ ꯃꯄꯥ ꯃꯃꯥ ꯃꯆꯥ ꯂꯩꯁꯥ ꯄꯤ ꯆꯞ ꯃꯅꯔꯦ
ꯑ ꯑꯗꯨ ꯌꯥꯏꯗ ꯀꯥꯏꯗꯦ ꯑꯗꯨ ꯀꯩꯒꯤ ꯀꯌꯥꯅꯤ ꯑꯩꯈꯣꯏꯒꯤ ꯃꯑꯣꯡꯗꯗꯤ ꯃꯤꯅꯗꯤ ꯈꯔ ꯈꯟꯊꯅ ꯌꯦꯡꯅꯅꯕ ꯃꯤꯁꯤꯡꯁꯦ ꯆꯥꯎꯈꯠꯄ ꯈꯔ ꯋꯥꯂ ꯃꯤꯕꯨ ꯌꯥꯝ ꯖꯁ ꯖꯁ ꯇꯧꯒꯜꯂꯦꯅꯀꯣ ꯍꯏꯅꯤꯗ ꯀꯥꯏ ꯃꯄꯥꯒ ꯃꯆꯥ ꯆꯍꯤ ꯑꯍꯨꯝ ꯃꯔꯤꯒ ꯇꯪꯀ ꯂꯦꯞ ꯂꯩꯕꯗꯣ
ꯎꯝ
ꯍꯦꯨꯝꯨꯝ ꯑꯍꯣ ꯃꯔꯤꯒ ꯍꯥꯏꯔꯤ ꯈꯪꯗꯦ ꯍꯧꯖꯤꯛ ꯃꯇꯝꯗꯤ
ꯆꯥꯛ ꯆꯥꯗ꯭ꯔꯤꯕꯣꯅ
ꯇꯥꯗꯌꯥ
ꯑꯁ꯭ꯔꯅꯦ ꯍꯦ
ꯑꯗꯨ
ꯍꯧꯒꯠꯂꯣ ꯍꯥꯏꯗ꯭ꯔꯣ
ꯍꯥꯏꯗꯤ ꯍꯥꯏꯔꯤ ꯃꯥꯟꯅꯕꯁꯨ ꯇꯨꯝꯗꯦ
ꯅꯣꯏ ꯃꯥ ꯍꯣꯏ ꯂꯩꯇ꯭ꯔꯣ
ꯃꯩꯆꯔ ꯃꯥꯅꯄꯃ ꯂꯩꯕ
ꯀꯩꯒꯤ ꯂꯩꯇꯕ ꯅꯣꯏ ꯃꯥꯈꯣ
ꯏꯃꯥ ꯍꯣꯏꯒꯤ ꯌꯨꯝꯗ
ꯅꯪ ꯅ ꯅꯣꯏ ꯌꯨꯝ ꯅꯠꯇꯦ ꯅꯪ ꯂꯩꯕꯗꯣ
ꯑꯩ ꯌꯨꯝꯗ ꯂꯩꯇꯕ ꯑꯣ ꯑꯩ ꯅꯠꯇꯦ ꯑꯥꯎ ꯑꯩ ꯆꯗꯔꯥꯏꯇꯦ ꯍꯗꯤ
ꯅꯪ ꯈꯟꯁꯨ ꯀꯥꯎꯈ꯭ꯔꯦꯃꯣ
ꯎꯝ ꯑꯅꯤ ꯀꯁꯨ ꯌꯥꯗꯦꯕ ꯅꯪ ꯍꯇ ꯌꯥꯗꯦꯕ ꯅꯪ ꯍꯥꯎꯅꯦꯦ
ꯎꯝ ꯄꯁ ꯀꯥꯏ ꯂꯩ
ꯎꯝ ꯍꯀꯤ ꯑꯁ ꯆꯍꯤꯁꯦ ꯂꯣꯏꯒꯗꯧꯔꯦꯀꯣ ꯇꯪꯈꯥꯏ ꯁꯨꯁꯤꯗ ꯆꯍꯤꯁꯤ ꯂꯣꯏꯒꯗꯧꯔꯦꯕ ꯖꯨꯂꯥꯏ ꯊꯣꯛꯑꯅꯤ
ꯇꯔꯤꯛ ꯐꯥꯎꯗꯤ ꯑꯝꯇ ꯄꯥꯗ꯭ꯔꯤ ꯑꯩ
ꯄꯔꯒꯅꯦꯅ
ꯐꯦꯜ ꯑꯣꯏꯔꯗꯤ
ꯑꯣꯏꯗꯅꯤꯡꯉꯥꯏꯁꯨ ꯇꯧꯑꯣ ꯄꯥꯁꯨ ꯄꯥ ꯑꯗꯨ ꯀꯨꯝꯍꯩ ꯃꯇꯝꯁꯨ ꯂꯥꯛꯑꯅꯤ
ꯅꯪ ꯈ꯭ꯔꯤꯁꯇꯌꯥꯅꯣ
ꯑꯧ ꯃꯥꯅꯦ
ꯑꯣ
ꯀꯨꯝꯍꯩ ꯃꯇꯝꯁꯨ ꯌꯧꯔꯗꯤ ꯑꯃꯨꯛ ꯅꯨꯡꯁꯤꯅꯦꯀꯣ
ꯎꯝ
ꯃꯌꯥꯝꯅꯒ ꯂꯥꯡ ꯈꯣꯠꯂꯒ ꯇꯧꯕꯗꯕ ꯄꯨꯜꯂꯒ ꯎꯝꯅꯨꯡꯉꯥꯏꯕꯗꯣ ꯕꯥꯛꯁꯇ ꯏꯛ ꯇ ꯇꯧꯕꯅꯤꯅ ꯅꯪ ꯈꯨꯣꯟꯖꯦꯜꯗ ꯌꯥꯝ ꯀꯨꯞꯅꯤꯡꯕ ꯃꯥꯜꯂꯦ
ꯁꯃꯤꯅ꯭ꯔꯦ
ꯇꯤꯒ ꯆꯥꯕ꯭ꯔꯣ
ꯆꯥꯅꯤꯡꯉꯦ ꯎꯇꯤ ꯊꯣꯡꯉꯒ ꯄꯨꯔꯛꯑꯣ
ꯄꯨꯔꯛꯀꯦ ꯐꯔꯛꯀꯦ ꯎꯇꯤ ꯊꯣꯡꯉꯗꯤ ꯌꯥꯝ ꯌꯥꯝ ꯇꯨꯒꯟ ꯃꯅꯦ
ꯆꯅꯤꯡꯉ ꯎꯇꯤ
ꯄꯨꯔꯛꯈꯤꯅꯦ ꯁꯨꯇꯤꯅꯦ ꯕꯣꯔꯥꯅꯦ
ꯎꯝ ꯎꯝ ꯍꯔꯗꯤ
ꯄꯐꯣꯅꯦ
ꯎꯝ
ꯑꯗꯨꯅ ꯑ ꯑ ꯀꯩꯅꯃ ꯑ ꯀ ꯀꯃꯛꯇ ꯑꯂꯨ ꯃꯔ ꯃꯠꯇ꯭ꯔ ꯐꯖꯅ ꯄꯦꯛ ꯇꯧꯔꯒ ꯗꯦꯂꯤꯚꯔꯤ ꯇꯧꯔꯛꯑꯒꯦ ꯌꯥ ꯂꯝꯝꯗꯥꯏꯗ ꯂꯣꯏ ꯈꯨꯏꯈꯤꯗꯅꯅꯕꯣ ꯑꯗꯨ ꯑꯗꯨ ꯅ ꯊꯗꯔꯦ ꯑꯁ ꯄꯤꯔꯛꯀꯦ ꯇ ꯄꯤꯔꯛꯀꯦ ꯌꯥꯝꯥꯎ ꯍꯥꯎꯅ ꯊꯣꯡꯉꯒ
ꯎꯝ ꯎꯝ ꯊꯣꯡꯕ ꯍꯥꯏꯕ꯭ꯔꯣ
ꯏꯁ ꯀꯃꯥꯏ ꯍꯥꯏ ꯇꯅꯤꯅꯤ ꯎꯇꯤ ꯊꯣꯡꯕꯗꯤ ꯃꯈꯜꯗꯨ ꯁꯨꯗ꯭ꯔꯗꯤ ꯍꯥꯎꯇꯦꯅꯀꯣ ꯃꯅꯥ ꯃꯁꯤꯡꯗ ꯀꯩ ꯀꯩꯅꯣ ꯌꯥꯝ ꯍꯥꯞꯄꯒ ꯑꯗꯨꯗ ꯘꯤ ꯘꯤꯒ ꯍꯥꯞꯄ ꯌꯥꯎꯋꯦꯅꯀꯣ ꯒꯤ ꯀꯥꯕꯒꯔ ꯇꯧꯕꯗ
ꯎꯝ
ꯅꯨꯡꯉꯥꯏꯕꯅꯦꯗ
ꯍꯣꯏ ꯍꯣꯏ ꯑ
ꯑꯗꯨꯒꯤ ꯈꯥꯎꯗꯤ ꯂꯩꯇ꯭ꯔꯦꯕꯣ
ꯑꯥ
ꯑꯗꯨꯒꯤꯕꯨꯍꯥꯎꯗꯣ ꯆꯥꯛꯀꯁꯦ ꯌꯥꯝ ꯆꯪꯕꯅꯦꯕ
ꯎꯝ